ꯑꯣ ꯅꯨꯡꯉꯥꯏꯔꯤꯕ꯭ꯔꯣ
ꯑꯥ ꯅꯨꯉꯥꯏꯔꯤꯌꯦ ꯏꯆꯦꯗꯤ ꯀꯃꯥꯏ ꯀꯃꯥꯏꯅ ꯇꯧꯔꯤꯒꯦ
ꯑꯩꯁꯨ ꯅꯨꯡꯉꯥꯏꯔꯤ
ꯑꯣ ꯆꯥꯛ ꯏꯁꯤꯡ ꯆꯥꯛ ꯏꯁꯤꯡꯒꯗꯤ ꯆꯥꯔꯕ꯭ꯔꯣ
ꯆꯥꯛ ꯏꯁꯤꯡ ꯆꯥꯔꯦ ꯅꯣꯏꯒꯤ ꯅꯣꯏꯒꯤ ꯀꯣꯂꯦꯖꯀꯤ ꯑꯥ ꯄꯥꯎ ꯈꯔ ꯇꯥꯏꯌꯦ ꯀꯃꯥꯏ ꯀꯃꯥꯏ ꯇꯧꯕꯅꯣ ꯍꯥꯏꯗꯤ ꯆꯠꯄ ꯈꯣꯠꯄꯒꯤ ꯋꯥꯔꯤ ꯈꯔ꯫
ꯑꯥ ꯑꯩꯈꯣꯏꯒꯤ ꯀꯣꯂꯦꯖꯀꯤ ꯍꯥꯏꯗꯤ ꯑꯩꯈꯣꯏꯗꯣ ꯍꯟꯇꯛ ꯂꯣꯏꯗꯣꯔꯕꯅꯤꯅ ꯁꯦꯃꯤꯁꯇꯔꯗꯣ ꯍꯥꯏꯗꯤ ꯑꯩꯈꯣꯏ ꯃꯌꯥꯝ ꯑꯃ ꯄꯨꯜꯂꯤꯀꯥꯟꯗ ꯑꯝꯇꯪ ꯍꯥꯏꯗꯤ ꯀꯣꯏꯕ ꯑꯣꯏꯅ ꯆꯠꯍꯧꯁꯦꯅ ꯍꯥꯏ ꯑꯗꯣ ꯆꯠꯁꯦꯅ ꯇꯧꯔꯝꯕꯅꯦ ꯑꯗꯣ ꯑꯦꯛꯖꯥꯝ ꯃꯌꯥꯒ ꯑꯣꯏꯅꯕꯗꯨꯗ ꯃꯤꯈꯩꯁ ꯍꯥꯏꯗꯤ ꯁꯨꯝ ꯑꯦꯛꯖꯥꯝꯒꯤ ꯇꯦꯟꯁꯟꯒꯨꯝꯕ ꯂꯩꯅꯕꯗꯣ ꯑꯗꯨꯗꯨꯅ ꯑꯦꯛꯖꯥꯝ ꯂꯣꯏꯔꯒ ꯑꯣꯏꯅ ꯐꯖꯅ ꯄꯨꯜꯂꯁꯦꯅ ꯑꯗꯨꯃꯥꯏꯅ ꯍꯥꯏꯅꯔꯦ
ꯅꯣꯏꯒꯤ ꯑꯥ ꯅꯣꯏꯒꯤ ꯍꯩꯅꯧ ꯅꯣꯏ ꯍꯩꯅꯧ ꯑꯃ ꯑꯩꯅ ꯃꯃꯥꯡꯗ ꯆꯥꯔ ꯂꯧꯏꯗꯅ ꯆꯥꯔ ꯁꯦꯝꯒꯦꯅ
ꯑꯥ
ꯑꯗꯨꯒꯤ ꯃꯔꯨꯗꯣ ꯑꯩꯅ ꯆꯥꯔ ꯁꯦꯝꯒꯦꯅ ꯇꯧꯕꯗꯣ ꯃꯥꯒꯤ ꯃꯔꯨꯗꯣ ꯄꯠ ꯃꯅꯨꯡꯗ ꯄꯠꯁꯤꯜꯂꯒ ꯑꯗꯨꯃꯥꯏꯅ ꯃꯇꯣꯟ ꯆꯣꯡꯉꯛꯄ ꯉꯝꯗꯕꯗꯣ꯫ ꯑꯗꯨꯃꯥꯏꯅ ꯇꯧꯈ꯭ꯔꯦ ꯑꯗꯣ ꯍꯟꯗꯛ ꯄꯥꯟꯕ꯭ꯔꯣ ꯀꯃꯥꯏꯅ ꯇꯧꯒꯦ ꯄꯥꯜꯂꯗꯤ ꯑꯃꯅꯤꯗ ꯄꯤꯔꯛꯎꯅꯦ꯫
ꯑꯣ ꯄꯥꯜꯂꯦꯄꯥꯜꯂꯦ ꯄꯤꯔꯛꯀꯦ ꯑꯩꯆꯦ ꯍꯥꯏꯗꯤ ꯃꯥ ꯃꯨꯜꯂꯀꯥꯟꯗ ꯀꯣ ꯑꯗꯨꯃꯥꯏꯅ ꯃꯄꯨꯡ ꯐꯥꯔꯀꯥꯟꯗ ꯑꯣꯏꯅ ꯄꯤꯔꯛꯀꯦ ꯍꯥꯏꯗꯤ ꯁꯣꯏꯗꯅꯕ
ꯑꯗꯨ ꯅꯣꯏꯒꯤ ꯅꯣꯏꯒꯤ ꯌꯨꯝꯒꯤ ꯑꯀꯣꯏꯕꯗ ꯍꯩꯅꯧ ꯃꯈꯜ ꯍꯥꯏꯗꯤ ꯃꯔꯤ ꯃꯉꯥꯒꯨꯝꯕ ꯊꯥꯗꯥꯏꯅꯦ
ꯑꯥ ꯊꯥꯏꯌꯦ
ꯑꯗꯨꯒꯤ ꯍꯩꯅꯧ ꯃꯈꯜ ꯆꯥꯔꯁꯤꯡꯗꯣ ꯂꯣꯏ ꯄꯥꯝꯃꯦ ꯍꯥꯏꯗꯤ ꯑꯩꯈꯣꯏꯒꯤ ꯑꯩꯈꯣꯏ ꯁꯤꯗ ꯄꯥꯟꯕ ꯑꯃꯗꯤ ꯑꯃ ꯑꯩꯈꯣꯏꯒꯤ ꯂꯣꯀꯦꯜꯒꯤ ꯍꯥꯏꯇꯥꯔꯦꯅꯦ ꯍꯩꯖꯥꯎꯒ ꯍꯥꯏꯅꯕꯗꯣ ꯑꯗꯨꯗꯤ ꯄꯥꯜꯂꯦꯕ ꯑꯗꯨꯒ ꯑꯇꯣꯞꯄ ꯁꯤꯡ꯫ ꯕꯖꯥꯔꯗ ꯌꯣꯟꯕꯒꯨꯝꯕ ꯃꯈꯜ - ꯃꯈꯜ ꯂꯩꯗꯅ ꯍꯥꯏꯩꯅꯧꯁꯨ ꯑꯗꯨꯒꯨꯝꯕꯗꯤ ꯐꯪ ꯍꯥꯏꯗꯤ ꯍꯧꯗꯦꯕ ꯑꯩꯈꯣꯏꯒꯤ ꯑꯗꯨꯅ ꯅꯣꯏꯒꯤꯗꯨꯗꯤ ꯃꯈꯜ - ꯃꯈꯜ ꯑꯣꯏꯗꯥꯏꯅꯦ ꯂꯣꯀꯦꯜꯒꯤ ꯅꯠꯇꯕꯤꯗ ꯑꯃ ꯫
ꯑ ꯍꯧꯋꯦ ꯍꯥꯏꯕꯗꯤ ꯃꯈꯜ ꯃꯈꯜ ꯃꯌꯥꯝ ꯑꯃ ꯑꯆꯧꯕ ꯑꯗꯒꯤ ꯑꯄꯤꯛꯑꯒ ꯃꯅꯝ ꯅꯨꯡꯁꯤꯔꯒ ꯍꯥꯎꯕ ꯑꯗꯨꯒꯨꯝꯕ ꯃꯌꯥꯝ ꯑꯃ ꯍꯧꯋꯦ꯫
ꯑꯗꯨꯒꯨꯝꯕꯗꯣ ꯍꯟꯗꯛ ꯃꯨꯜꯂꯛꯄꯗꯗꯤ ꯑꯩꯒꯤ ꯄꯤꯗꯕ ꯌꯥꯗꯕꯅꯤꯀꯣ꯫
ꯑꯥ ꯍꯣꯏ ꯍꯥꯏꯗꯤ ꯃꯥꯅ ꯃꯄꯨꯡ ꯐꯥꯔꯀꯥꯟꯗ ꯏꯆꯦ ꯍꯣꯏꯗ ꯅꯣꯡꯃ ꯀꯣꯏꯕ ꯑꯣꯏꯅ ꯂꯥꯛꯑꯒ ꯄꯨꯔꯛꯀꯦ꯫
ꯑꯦ ꯑꯗꯣ ꯑꯩꯅ ꯉꯁꯥꯏ ꯎꯝ ꯄꯥꯎ ꯑꯃ ꯇꯥꯏꯌꯦ ꯍꯥꯏꯗꯤ ꯅꯣꯏ ꯇꯥꯃꯣ ꯍꯣꯏ ꯆꯤꯡꯗ ꯆꯠꯀꯅꯤ ꯀꯣꯏꯕ ꯀꯥꯏꯅꯒ ꯍꯥꯏꯌꯦ ꯑꯗꯨꯕꯨ ꯀꯃꯥꯏꯅ ꯇꯧꯔꯤꯅꯣ꯫ ꯀꯥꯏꯆꯤꯡꯗ ꯑꯣꯏꯖꯠꯅꯣ
ꯑꯁꯤ ꯃꯣꯏ ꯍꯥꯏꯗꯤ ꯃꯣꯏ ꯁ꯭ꯀꯨꯜ ꯄꯨꯃꯤꯟꯅꯕ ꯑꯣꯖꯥꯈꯩ ꯃꯣꯏ ꯁꯨꯇꯤ ꯅꯨꯃꯤꯠꯀ ꯑꯣꯏꯕꯁꯤꯗ ꯃꯣꯏ ꯄꯨꯂꯞ ꯀꯥꯃꯤꯟꯅꯕ ꯃꯥꯜꯂꯦ ꯂꯥꯡꯉꯊꯦꯟꯒꯤ ꯆꯤꯡꯗ ꯑꯣꯏꯕ ꯃꯥꯜꯂꯦ ꯃꯣꯏꯅ ꯆꯠꯄꯗꯣ꯫
ꯃꯣꯏ ꯁ꯭ꯀꯨꯜꯒꯤ ꯑꯣꯖꯥꯁꯤꯕꯨ ꯀꯌꯥꯝ ꯌꯥꯝꯒꯦ ꯃꯣꯏ ꯉꯁꯤ ꯀꯥꯏꯗꯣ ꯑꯩꯅ ꯈꯟꯕꯗ ꯉꯁꯥꯏ ꯍꯥꯏꯐꯦꯠꯇꯤ ꯎꯗꯤ ꯎꯔꯝꯃꯦꯕ ꯑꯩꯈꯣꯏꯁꯦ ꯑꯗꯣ ꯆꯞ ꯆꯥꯅꯗꯤ ꯈꯪꯗꯕ ꯑꯩꯁꯨ ꯅꯪ ꯐꯣꯟ ꯇꯧꯔꯛꯏꯉꯩꯁꯤꯗ ꯍꯪꯍꯧꯔꯒꯦꯅ ꯇꯧꯕꯅꯤꯗ꯫
ꯑꯥ ꯃꯣꯏꯒꯤ ꯑꯣꯖꯥ ꯃꯁꯤꯡꯁꯦ ꯑꯩ ꯍꯥꯏꯗꯤ ꯆꯞ ꯆꯥꯕꯕꯨꯗꯤ ꯈꯪꯗꯦ ꯑꯗꯣ ꯃꯣꯏꯒꯤꯁꯦ ꯑꯣꯖꯥꯁꯦ ꯀꯨꯟꯃꯨꯛꯀ ꯐꯥꯔꯝꯒꯗ꯭ꯔꯥ ꯅꯠꯇ꯭ꯔꯒꯅ ꯇꯔꯥꯃꯉꯥ ꯑꯗꯨꯃꯥꯏꯅ ꯑꯣꯏꯔꯝꯒꯗꯕ ꯃꯥꯜꯂꯦ꯫
ꯍꯥꯏꯗꯤ ꯃꯣꯏ ꯉꯁꯥꯏ ꯆꯠꯄ ꯃꯁꯤꯡꯁꯦ꯫
ꯑꯥ
ꯑꯗꯨꯗꯤ ꯌꯥꯝꯃꯤꯅꯦꯀꯣ꯫ ꯀꯔꯤꯗ ꯆꯠ ꯆꯥꯅꯣ ꯆꯠꯄꯗꯤ꯫
ꯃꯣꯏꯒꯤꯁꯦ ꯃꯣꯏ ꯍꯥꯏꯗꯤ ꯁ꯭ꯀꯨꯜꯅ ꯑꯣꯏꯅ ꯒꯥꯔꯤꯗꯣ ꯄꯨꯊꯣꯛꯑꯒ ꯆꯠꯄ ꯃꯥꯜꯂꯦ ꯍꯥꯏꯗꯤ ꯁꯀꯨꯜꯒꯤ ꯃꯣꯏ ꯐꯥꯎꯟꯗꯔꯗꯨꯅ ꯑꯣꯏꯅ ꯄꯨꯊꯣꯛꯑꯒ ꯍꯥꯏꯗꯤ ꯃꯣꯏ ꯄꯨꯂꯞ ꯆꯠꯃꯤꯟꯅꯕ ꯃꯥꯜꯂꯦꯕ꯫
ꯑꯗꯨꯗꯤ ꯐꯥꯏꯅꯦ꯫ ꯅꯦ ꯃꯣꯏꯒꯤ ꯐꯥꯎꯟꯗꯔꯗꯨꯁꯨ
ꯑꯥ ꯃꯣꯏꯒꯤꯁꯦ ꯍꯥꯏꯗꯤ ꯍꯣꯏ ꯑꯁꯨꯃꯥꯏꯅ ꯃꯣꯏ ꯑꯣꯖꯥ ꯃꯁꯦꯟꯠ ꯑꯃꯨꯃꯨꯛ ꯀꯣꯏꯕ ꯆꯠꯂꯤ ꯑꯗꯒꯤ ꯍꯥꯏꯗꯤ ꯁꯨꯇꯤ ꯂꯩꯕ ꯅꯨꯃꯤꯠꯀꯨꯝꯕꯗ ꯍꯥꯏꯗꯤ ꯋꯥꯈꯜꯗꯣ ꯁꯨꯝ ꯑꯉꯥꯡ ꯂꯥꯏꯔꯤꯛ ꯁꯨꯝ ꯇꯥꯔꯒ ꯂꯩꯕꯗꯣ ꯍꯥꯏꯗꯤ ꯏꯁꯥꯗꯣ ꯇꯦꯟꯁꯟ ꯑꯃꯗ ꯂꯩꯗꯅ ꯑꯗꯨꯒꯨꯝꯕ꯫ ꯑꯗꯣ ꯐꯥꯗꯣꯛꯅꯕ ꯍꯥꯏꯗꯤ ꯑꯗꯨꯃꯥꯏꯅ ꯃꯣꯏ ꯑꯃꯨꯛꯃꯨꯛ ꯀꯣꯏꯕꯒꯨꯝꯕ ꯆꯠꯊꯣꯛꯏ
ꯎ ꯐꯩꯅꯦ ꯍꯣꯏ ꯐꯥꯎꯟꯗꯔꯗꯨꯗꯤ ꯑꯣꯖꯥꯒꯤꯒꯁꯦ ꯌꯥꯝ ꯈꯟꯕꯤ ꯌꯥꯏꯕ ꯋꯥꯈꯜꯁꯤꯡꯁꯦ ꯈꯔ ꯐ꯭ꯔꯦꯁ ꯑꯣꯏꯅꯕ ꯀꯥꯏꯅ ꯄꯨꯊꯣꯛꯄꯤꯕꯗꯣ꯫ ꯆꯍꯤ ꯑꯝ ꯅꯨꯡ ꯗ ꯑꯗꯨꯝ ꯑꯅꯤꯔꯛ ꯑꯍꯨꯝꯂꯛꯀꯨꯝꯕꯗꯤ ꯑꯗꯨꯝ ꯆꯠꯄ ꯌꯥꯏꯗ ꯄꯩꯁꯥ ꯍꯥꯏꯔꯦ ꯀꯩꯁꯨ ꯌꯥꯝ ꯆꯪꯕ ꯄꯣꯠ ꯅꯠꯇꯦꯗ ꯍꯥꯏꯗꯤ ꯑꯉꯥꯡ ꯃꯆꯥꯁꯨ ꯅꯠꯇꯝꯅꯤꯅ ꯀꯣ ꯑꯩꯁꯨ ꯆꯠꯅꯤꯡꯉꯦ ꯀꯣꯏꯕ ꯍꯧꯖꯤꯛꯀꯥꯟꯖꯦ ꯑꯗꯣ ꯑꯈꯣꯏꯖꯨ ꯅꯣꯡꯃ ꯆꯠꯁꯤꯗꯅ
ꯑ ꯆꯠꯁꯦ ꯑ ꯍꯥꯏꯗꯤ ꯑꯈꯣꯏꯒꯤ ꯑꯦꯛꯖꯥꯝꯒ ꯂꯣꯏꯅꯔꯛꯄ ꯀꯥꯟ ꯍꯥꯏꯗꯤ ꯏꯆꯦꯍꯣꯏꯒꯤ ꯃꯣꯏ ꯏꯅꯥꯎꯄꯥ ꯍꯣꯏ ꯑꯗꯒꯤ ꯏꯅꯥꯎꯄꯤ ꯍꯣꯏ ꯂꯩꯕꯒꯩꯗꯨꯖꯨ ꯃꯣꯏ ꯍꯟꯗꯛ ꯄꯩꯈꯥꯒꯨꯝꯕ ꯂꯣꯏꯅꯔꯛꯄ ꯀꯥꯟ ꯑꯗꯨꯝꯕ ꯀꯥꯟꯗ ꯅꯣꯡꯃ ꯄꯨꯂꯞ ꯆꯁꯦ
ꯆꯠꯁꯤꯅꯦ ꯍꯧꯔꯛꯎꯅꯦ ꯑꯩꯗꯤ ꯍꯧꯔꯛꯇꯦꯕꯨ ꯍꯥꯏꯔꯤꯝꯅꯤ
ꯑ ꯍꯥꯏꯗꯤ ꯃꯃꯥꯡꯗ ꯑꯈꯣꯏ ꯂꯥꯡꯉꯊꯦꯟꯗꯒ ꯆꯠꯂꯒ ꯆꯥꯛꯀ ꯆꯥꯕ ꯈꯣꯠꯄ ꯑꯗꯒꯤ ꯀꯤꯍꯣꯝ ꯁꯥꯕ ꯆꯠꯄ ꯈꯣꯠꯄ ꯑꯗꯨ ꯑꯗꯨꯝ ꯍꯥꯏꯗꯤ ꯅꯨꯡꯉꯥꯏꯒꯤꯗꯅ
ꯅꯨꯡꯉꯥꯏꯒꯤ
ꯑꯗꯨꯃꯥꯏꯅ ꯍꯟꯗꯛꯁꯨ ꯑꯈꯣꯏ ꯍꯥꯏꯗꯤ ꯑꯈꯣꯏ ꯑꯗꯨꯝ ꯈꯔ ꯍꯧꯅꯔꯒ ꯆꯠꯁꯦ ꯑꯦꯛꯖꯥꯝꯒ ꯂꯣꯏꯅꯔꯛꯄ ꯀꯥꯟꯗ
ꯆꯠꯁꯦ ꯌꯥꯏꯅꯦ ꯑꯗꯣ ꯑꯩꯅꯅꯦ ꯉꯁꯥꯏ ꯑ ꯁꯨꯝ ꯂꯩꯔꯤꯀꯥꯟꯗꯅꯦ ꯅꯣꯏ ꯃꯅꯤꯡꯒꯤ ꯅꯨꯄꯥ ꯑꯃ ꯅꯨꯄꯥ ꯑꯃ ꯀꯔꯤꯅꯣꯅꯦ ꯃꯃꯤꯡꯗꯨꯕꯣ ꯑꯣ ꯑꯕꯨꯡ ꯍꯥꯏꯅ ꯀꯧꯕꯗꯣ
ꯎꯝ ꯎꯝ
ꯑꯗꯨꯗꯣ ꯆꯠꯈꯤꯕ ꯎꯏꯌꯦ ꯑꯗꯣ ꯆꯠꯄꯗꯣ ꯍꯥꯏꯗꯤ ꯅꯣꯏꯒꯤ ꯑ ꯆꯠꯊꯣꯛ ꯆꯠꯁꯤꯟ ꯐꯥꯎꯕꯗꯣ ꯍꯥꯟꯅꯗꯤ ꯑꯃꯨꯛ ꯊꯤꯡꯖꯟꯈ꯭ꯔꯦ ꯈꯣꯠꯈ꯭ꯔꯦ ꯀꯥꯏꯅ ꯇꯧꯌꯤꯗꯅ ꯑꯗꯣ ꯌꯥꯔꯕ꯭ꯔꯣ ꯐꯥꯎꯕꯗꯣ
ꯑꯥ ꯍꯥꯏꯗꯤ ꯑ ꯍꯧꯖꯤꯛꯇꯤ ꯑꯗꯨꯝ ꯆꯠꯅꯔꯦ ꯐꯖꯅ ꯍꯥꯏ ꯂꯝꯕꯤꯗꯣ ꯃꯌꯥꯝ ꯑꯃ ꯄꯥꯛꯅ ꯈꯣꯠꯅꯕꯗꯤ ꯂꯩꯇꯦ ꯑꯗꯨꯏꯖꯨ ꯈꯣꯡ ꯂꯝꯕꯤ ꯑꯃ ꯍꯥꯏꯕꯗꯤ ꯑꯈꯣꯏ ꯑꯁꯤ ꯃꯅꯤꯡꯗꯒꯤ ꯐꯥꯎꯗꯣꯛꯑꯒ ꯑꯈꯣꯏꯒꯤ ꯇꯨꯔꯦꯜ ꯂꯩꯗꯅ ꯑꯗꯨꯗꯣ ꯍꯥꯏꯗꯤ ꯁ ꯁꯨꯝ ꯅꯠꯅ ꯍꯥꯏꯗꯤ ꯉꯥꯏꯍꯥꯛꯀꯤ ꯆꯠꯄꯗꯣ ꯋꯥꯅꯗꯅꯕ ꯑꯗꯨꯃꯥꯏꯅ ꯑꯣꯏꯅ ꯆꯠꯅꯔꯦ
ꯑꯗꯣ ꯑ ꯅꯣꯏꯒꯤ ꯊꯪꯅꯕꯒꯤꯗ ꯅꯪꯒꯤ ꯏꯁꯇꯦꯇꯁꯇ ꯎꯕꯅꯤꯗ ꯅꯣꯏꯒꯤ ꯊꯪꯅꯕꯗ ꯑꯪꯒꯨꯔꯒ ꯄꯥꯟꯕꯒ ꯎꯏ ꯎꯏ ꯑꯗꯨ ꯀꯨꯃꯥꯏꯅ ꯇꯧꯕ ꯄꯣꯠꯅꯣ
ꯎꯝ ꯄꯥꯂꯦ ꯑ ꯈꯣꯏꯒꯤ ꯑ ꯍꯥꯏꯗꯤ ꯕꯥꯠꯆꯧ ꯑꯃ ꯂꯩꯕꯗꯣ ꯕꯥꯠꯆꯧ ꯑꯈꯣꯏ ꯕꯕꯥꯒꯤ ꯃꯊꯛ ꯑꯃ ꯂꯩꯕꯗꯣ ꯃꯣꯏꯒꯤꯟ ꯌꯥꯝꯅ ꯐꯖꯅ ꯄꯥꯜꯂꯦ ꯍꯟꯇꯛꯇꯤ ꯌꯥꯝꯅ ꯍꯥꯎꯖꯨ ꯍꯥꯎꯌꯦ ꯃꯣꯏꯒꯤꯗꯣ ꯑꯗꯣ ꯏꯆꯦꯖꯨ ꯑꯗꯨꯝ ꯅꯣꯡꯃ ꯐꯥꯗꯣꯛ ꯀꯣꯏꯊꯣꯛꯔꯣꯛꯑꯣ ꯑꯗꯨꯒ ꯍꯩꯅꯧꯁꯨ ꯌꯦꯡꯅꯕ ꯑꯗꯒꯤ ꯑꯪꯒꯨꯔꯗꯨꯁꯨ ꯃꯍꯥꯎ ꯇꯪꯅꯕ
ꯍ ꯃꯨꯜꯂꯀꯥꯟꯗ ꯄꯥꯎ ꯍꯥꯏꯔꯣꯛꯑꯣ ꯃꯨꯟꯕꯕꯨ ꯍꯧꯔꯕꯣ
ꯑ ꯃꯨꯟꯕ ꯍꯧꯔꯦ ꯃꯣꯏ ꯉꯍꯥꯟ ꯍꯥꯏꯗꯤ ꯑꯍꯥꯟꯕ ꯍꯦꯛꯈ꯭ꯔꯦꯕ ꯑꯗꯨꯒꯤ ꯍꯦꯛꯄꯒꯤꯀꯥꯟꯗ ꯍꯥꯏꯗꯤ ꯃꯨꯟꯕꯗꯨꯗꯤ ꯑꯗꯨꯝ ꯍꯥꯎꯋꯦꯕ ꯍꯥꯏꯗꯤ ꯑꯗꯨꯝ ꯊꯨꯝꯃꯒ ꯑꯗꯨꯅ ꯃꯊꯪ ꯍꯦꯛꯑꯝꯗꯥꯏ ꯍꯥꯏꯗꯤ ꯃꯨꯟꯕ ꯃꯄꯨꯡ ꯐꯥꯔꯀꯥꯟꯗ ꯑꯗꯨꯝ ꯑꯩ ꯏꯆꯦꯗ ꯄꯥꯎ ꯍꯥꯏꯔꯛꯀꯦ ꯑꯗꯨꯗꯨꯒ ꯍꯥꯏꯗꯤ ꯑꯗꯨꯝ ꯂꯥꯛꯑꯣ ꯏꯆꯦꯖꯨ ꯑꯗꯨꯒ ꯍꯩꯅꯧꯗꯨꯖꯨ ꯌꯦꯡꯁꯦ ꯑꯗꯨꯒ ꯑꯪꯒꯨꯔꯗꯨꯖꯨ ꯃꯍꯥꯎ ꯇꯪꯅꯕ
ꯑꯗꯣ ꯑ ꯀꯔꯤ ꯃꯥꯒꯤ ꯚꯦꯔꯥꯏꯇꯤꯗꯣ ꯀꯔꯤ ꯑꯣꯏꯒꯦ ꯂꯣꯀꯦꯜꯒꯤ ꯑꯣꯏꯕ꯭ꯔꯣ ꯅꯠꯇ꯭ꯔꯒ ꯍꯥꯏꯗꯤ ꯑꯈꯣꯏꯅꯒ ꯕꯖꯥꯔꯗꯒꯤ ꯂꯩꯔꯒ ꯆꯥꯕ ꯑꯗꯨꯒ ꯍ ꯀꯃꯥꯏ ꯑꯣꯏꯒꯦ ꯂꯣꯀꯦꯜꯒꯤꯗꯤ ꯑ ꯃꯨꯟꯗ꯭ꯔꯗꯤ ꯌꯥꯝ ꯁꯤꯟꯕꯅꯦꯕ ꯑꯗꯨꯒ ꯃꯔꯨꯖꯨ ꯌꯥꯎꯋꯤꯗꯅ ꯑꯃ ꯑ ꯈꯔ ꯄꯤꯛꯇꯛꯁꯨ ꯇꯧꯌꯤꯗꯅ ꯑꯗꯣ ꯑꯩꯅ ꯎꯕꯗꯗꯤ ꯑ ꯈꯠ ꯔꯖꯨ ꯃꯥꯜꯂꯦ ꯂꯣꯀꯦꯜꯒꯤ ꯑꯣꯏꯗꯕ꯭ꯔꯣ ꯀꯨꯃꯥꯏ ꯇꯧꯒꯦ
ꯎꯝ ꯏꯆꯦ ꯃꯣꯏꯒꯤꯗꯣ ꯂꯣꯀꯦꯜꯒꯤ ꯑꯣꯏ ꯑꯗꯣ ꯍꯥꯏꯗꯤ ꯍꯣꯏ ꯁꯤꯜꯂꯦ ꯃꯨꯟꯗ꯭ꯔꯤꯕ ꯀꯥꯟꯗꯗꯤ ꯁꯤꯜꯂꯦ ꯑꯗꯨꯗꯨꯒ ꯍꯥꯏꯗꯤ ꯃꯄꯨꯡ ꯐꯥꯔꯀꯥꯟꯗ ꯍꯩꯖꯤꯡ ꯐꯥꯔꯀꯥꯟꯗꯗꯤ ꯑꯗꯨꯝ ꯍꯥꯎꯋꯤ꯫
ꯑꯁ ꯑꯗꯨꯗꯤ ꯂꯥꯛꯄ ꯇꯥꯔꯦꯅꯦ
ꯑ ꯏꯆꯦꯍꯣꯏꯒꯤ ꯑ ꯁꯨꯃꯥꯡꯒꯤ ꯃꯇꯣꯟꯗꯔ ꯀꯩꯅꯣꯝꯃ ꯀꯐꯣꯏ ꯌꯥꯝꯅ ꯐꯖꯅ ꯄꯥꯟꯒꯨꯝ ꯇꯧꯗꯥꯏꯅꯦ?
ꯄꯥꯜꯂꯦ ꯑꯗꯨꯒꯤ ꯀꯐꯣꯏꯗꯣ ꯑꯁ ꯂꯣꯀꯦꯜꯒꯤꯅꯤꯗ ꯑꯩꯅꯗꯤ ꯕꯖꯥꯔꯗ ꯌꯣꯟꯕ ꯉꯛꯁꯪ ꯉꯥꯡꯕꯗꯣ ꯊꯥꯅꯤꯡꯕꯅꯦ ꯑꯗꯣ ꯆꯔꯗꯨꯕꯨꯨꯛ ꯀꯗꯥꯏꯗ ꯐꯪꯗꯣꯏꯅꯣ ꯑꯩ ꯈꯪꯗꯦꯕ ꯑꯩꯅ ꯐꯪꯕꯝꯗꯣ ꯈꯪꯉꯗꯤ ꯂꯩꯒꯗꯕꯅꯦ ꯑꯗꯣ ꯑ ꯈꯣꯏꯒꯤꯗꯣ ꯐꯖꯅꯗꯤ ꯄꯥꯜꯂꯦ ꯑꯗꯣ ꯃꯥꯖꯦ ꯌꯥꯝ ꯁꯤꯜꯂꯦ ꯃꯨꯟꯗ꯭ꯔꯒꯗꯤ ꯆꯥꯕ ꯉꯝꯗꯦ ꯑꯁ ꯈꯨꯠꯁꯤꯜꯂꯝꯅꯤꯗ ꯑꯗꯣ ꯍꯟꯗꯛꯇꯤ ꯌꯥꯝ ꯐꯖꯅ ꯄꯥꯜꯂꯤ ꯃꯄꯥꯟꯒꯖꯦ ꯀꯦꯟꯕꯒꯤ ꯄꯥꯝꯕꯤꯒꯤ ꯑꯀꯣꯏꯕꯗꯒ ꯁꯦ ꯃꯥꯒꯤ ꯃꯄꯥꯟꯒꯤ ꯂꯩꯗꯣ ꯉꯥꯡꯉꯤꯗꯅ ꯑꯗꯨꯅ ꯐꯖꯅ ꯀꯦꯜꯂꯦ ꯍꯥꯏꯗꯤ ꯀꯦꯜꯂꯛꯄ ꯃꯄꯥꯟꯗꯨꯕꯨꯛꯇ ꯐꯖꯩꯌꯦꯕ ꯑꯩꯗꯤ ꯃꯌꯥꯝ ꯄꯜꯃꯟꯗꯅꯀꯣ ꯑꯀꯣꯏꯕꯗꯨꯗ ꯃꯌꯥꯝ ꯂꯩ ꯃꯅꯥꯒꯤ ꯇꯥꯏꯞꯇ ꯀꯦꯜꯂꯒ ꯌꯥꯝ ꯐꯖꯩ ꯑꯗꯣ ꯁꯤꯟꯕꯗꯤ ꯁꯤꯜꯂꯤ ꯃꯨꯟꯗ꯭ꯔꯗꯤ ꯈꯪꯗꯦꯅꯦ ꯍꯩ ꯔꯥꯖꯤꯡꯖꯦ ꯑꯍꯥꯎ ꯑꯍꯥꯎꯕꯖꯤꯡꯗ ꯑꯣꯏꯅ ꯊꯥꯕꯅ ꯐꯩꯅꯦ ꯆꯥꯕꯅꯦ ꯆꯥꯔꯗꯤ
ꯍꯣꯏ ꯑꯗꯨꯅꯤ
ꯑꯗꯣ ꯅꯣꯏꯒꯤ ꯀꯩꯅꯣ ꯑꯃ ꯂꯩꯕꯗꯣ ꯎꯝ ꯀꯣꯟ ꯑꯃ ꯂꯩꯕꯗꯨ
ꯑꯥꯝ
ꯀꯣꯟ ꯑꯃ ꯂꯩꯕꯗꯣ ꯐꯤ ꯁꯥꯅꯕ ꯐꯤ ꯍꯧꯕ꯭ꯔꯥ ꯑꯃ ꯇꯧꯈꯤꯗꯥꯏꯅꯦ ꯀꯔꯤ ꯀꯃꯥꯏꯅ ꯇꯧꯔꯤꯒꯦ ꯑꯗꯨꯕꯣ ꯁꯥꯕ ꯐꯤ ꯁꯥꯕ ꯍꯧꯔꯕ꯭ꯔꯣ ꯅꯠꯇ꯭ꯔꯒ ꯀꯩ ꯇꯧꯔꯤ
ꯑꯥ ꯏꯆꯦ ꯑꯗꯣ ꯎꯝ ꯍꯣꯏ ꯐꯅꯦꯛ ꯑꯃ ꯍꯧꯋꯦ ꯑꯗꯣ ꯍꯥꯏꯗꯤ ꯀꯌꯥ ꯁꯥꯕꯗꯣ ꯅꯪꯗꯦ ꯍꯥꯏꯗꯤ ꯍꯧꯖꯤꯛꯇꯣ ꯑꯦꯛꯖꯥꯝ ꯀꯩꯀꯥꯁꯨ ꯂꯩꯕ ꯈꯣꯠꯄꯒ ꯑꯗꯒꯤ ꯁꯨꯃꯥꯏꯅ ꯑꯍꯥꯡꯕ ꯃꯇꯝꯗ ꯍꯥꯏꯗꯤ ꯅꯨꯡꯊꯤꯟꯒꯨꯝꯕꯗ ꯁꯥꯕꯗ ꯑꯗꯨꯁꯨ ꯍꯧꯖꯤꯛꯇꯤ ꯅꯨꯡꯁꯥ ꯀꯩꯀꯥ ꯁꯥꯕꯅꯤꯅ ꯍꯥꯏꯗꯤ ꯐꯤꯗꯣ ꯁꯥꯕꯗꯣ ꯍꯥꯏꯗꯤ ꯉꯝꯗꯦ ꯑꯗꯨꯗꯨꯅ ꯁꯥꯟꯅꯠꯇꯦ ꯐꯤꯕꯨꯗꯤ ꯍꯧꯋꯦ ꯐꯅꯦꯛ ꯑꯃ ꯍꯧꯋꯤ
ꯀꯔꯤ ꯃꯁꯨ ꯍꯧꯔꯤꯅꯣ
ꯃꯥꯗꯣ ꯑꯁꯪꯕ ꯃꯆꯨꯅꯦ ꯑꯗꯨꯒ ꯃꯄꯥꯟꯗꯨꯅ ꯍꯥꯏꯗꯤ ꯃꯄꯥꯟ ꯆꯟꯒꯤ ꯐꯅꯦꯛꯅꯦꯕ ꯍꯧꯔꯤꯗꯣ ꯑꯗꯨꯒ ꯃꯄꯥꯟꯗꯨꯅ ꯍꯥꯏꯗꯤ ꯍꯪꯒꯥꯝ ꯃꯄ ꯍꯪꯒꯥꯝꯄꯥꯥꯟ ꯃꯆꯨꯅ ꯍꯧꯋ
ꯑꯁ ꯑꯗꯨꯗꯤ ꯐꯖꯔꯝꯗꯧ ꯃꯥꯜꯂꯤꯅꯦ ꯑꯩꯁꯨ ꯑꯃꯇꯪ ꯄꯥꯝꯃꯤꯅꯦ ꯅꯪ ꯁꯥꯕ ꯂꯣꯏꯔꯀꯥꯟꯗ ꯑꯝꯇ ꯄꯤꯔꯛꯎꯗꯅ
ꯍꯣꯏ ꯄꯤꯔꯛꯀꯦ ꯄꯤꯔꯛꯀꯦ ꯏꯆꯦ ꯑꯗꯨꯝ ꯅꯣꯡꯃ ꯀꯣꯏꯊꯣꯔꯣ ꯍꯥꯏꯗꯤ ꯌꯦꯡꯒꯗꯕ ꯃꯌꯥꯝ ꯑꯃ ꯂꯩꯔꯑꯦ ꯍꯩꯅꯧ ꯌꯦꯡꯗꯕꯁꯨ ꯂꯩꯔꯦ ꯑꯗꯒꯤ ꯑꯪꯒꯨꯔꯒꯤꯁꯨ ꯌꯦꯡꯕ ꯑꯗꯒꯤ ꯐꯅꯦꯛꯁꯨ ꯌꯦꯡꯕ ꯑꯣꯏꯅ ꯄꯨꯂꯞ ꯌꯦꯡꯅꯕ ꯅꯣꯡꯃ ꯍꯥꯏꯗꯤ ꯗꯤ ꯑꯁꯪꯕ ꯃꯇꯝ ꯑꯃꯗ ꯀꯣꯏꯊꯣꯛꯄꯤꯔꯛꯑꯣ ꯏꯆꯦꯁꯨ
ꯑꯗꯣ ꯐꯤ ꯃꯁꯤꯡꯕꯨ ꯀꯌꯥ ꯍꯧꯒꯦ ꯑꯩꯅ ꯑꯃ ꯈꯥꯏꯌꯣ ꯑꯩꯁꯤꯕꯨ ꯁꯨꯕ ꯁꯨꯅꯔꯤꯕ꯭ꯔꯣ
ꯑ ꯁꯨꯅꯅꯤꯗ ꯍꯥꯏꯗꯤ ꯑꯩꯈꯣꯏꯒꯤꯗꯣ ꯑꯍꯥꯟꯕ ꯁꯥꯕ ꯇꯝꯕꯅꯤꯅ ꯃꯌꯥꯝ ꯑꯃꯕꯨꯗꯤ ꯍꯧꯗꯦ ꯍꯥꯏꯗꯤ ꯐꯅꯦꯛ ꯇꯔꯥꯅꯤꯊꯣꯏ ꯍꯧꯋꯦ ꯑꯗꯨ ꯑꯣꯏꯔꯁꯨ ꯑꯗꯨꯝ ꯏꯆꯦꯒꯤ ꯀꯣꯟꯅꯅꯤꯗ
ꯑꯗꯣ ꯅꯣꯏꯗꯤ ꯐꯤ ꯍꯐꯝꯁꯦ ꯂꯥꯞꯄ꯭ꯔꯣ ꯅꯛꯄ꯭ꯔꯣ ꯀꯃꯥꯏꯅ ꯇꯧꯒꯦ
ꯁꯤ ꯍꯧꯐꯝꯁꯦ ꯍꯥꯏꯗꯤ ꯌꯥꯝꯅ ꯂꯥꯞꯄꯁꯨ ꯑꯣꯏꯗꯦ ꯑꯗꯨꯒ ꯌꯥꯝꯅ ꯅꯛꯄꯁꯨ ꯑꯣꯏꯗꯦ ꯍꯥꯏꯗꯤ ꯃꯤꯅꯠ ꯃꯉꯥ ꯑꯗꯒꯤ ꯇꯔꯨꯛ ꯑꯗꯨꯃꯥꯏꯅ ꯈꯣꯡꯅ ꯆꯠꯂꯒ ꯂꯩꯕ ꯃꯐꯝꯗ ꯂꯩ
ꯑꯗꯨꯗꯤ ꯌꯥꯝ ꯂꯥꯞꯄ ꯃꯐꯝꯕꯨꯗꯤ ꯅꯠꯇꯦꯅꯦꯀꯣ
ꯑꯗꯨꯗ ꯍꯥꯏꯗꯤ ꯈꯣꯡꯉ ꯆꯠ ꯅꯛꯄꯅꯤꯅ ꯍꯥꯏꯗꯤ ꯃꯌꯥꯝ ꯑꯃ ꯅꯛꯄꯁꯨ ꯑꯃꯨꯛ ꯑꯣꯏꯗꯦ ꯑꯗꯨꯒ ꯌꯥꯝꯅ ꯂꯥꯞꯄꯁꯨ ꯑꯣꯏꯗꯦ
ꯑꯗꯣ ꯐꯤ ꯍꯐꯝꯗꯤ ꯀꯌꯥꯝ ꯂꯩꯒꯦ ꯍꯥꯏꯗꯤ ꯑꯃꯈꯛ ꯂꯩꯕ꯭ꯔꯥ ꯀꯌꯥꯝ ꯂꯩꯒꯦ ꯑꯅꯤꯍꯨꯝ ꯂꯩꯕ꯭ꯔꯥ
ꯐꯤ ꯍꯐꯝꯁꯦ ꯑꯅꯤ ꯑꯍꯨꯝꯃꯨꯛ ꯂꯩꯕ ꯃꯥꯜꯂꯦ
ꯑꯗꯨꯗꯤ ꯅꯣꯏꯗꯤ ꯀꯔꯝꯕꯗ ꯍꯧꯋꯏ ꯍꯧꯕ ꯅꯨꯡꯉꯥꯏꯕ ꯅꯨꯡꯉꯥꯏꯇꯕ ꯃꯐꯝꯁꯨ ꯂꯩꯗꯅ ꯀꯔꯝꯕꯅꯤꯅ ꯅꯨꯡꯉꯥꯏꯒꯦ
ꯑꯩꯈꯣꯏꯒꯤꯁꯦ ꯍꯥꯏꯗꯤ ꯑꯩꯈꯣꯏ ꯏꯃꯥ ꯍꯣꯏꯅ ꯁꯥꯕꯗꯣ ꯃꯣꯏꯅ ꯍꯧꯕ ꯃꯐꯝ ꯑꯃ ꯂꯩꯌꯦꯕ ꯑꯗꯨꯗꯣ ꯑꯗꯨꯝ ꯅꯨꯡꯉꯥꯏ ꯍꯥꯏꯗꯤ ꯑꯩꯈꯣꯏ ꯋꯥ ꯍꯥꯏꯗꯣꯛ ꯍꯥꯏꯖꯤꯟꯕꯨ ꯑꯣꯏꯔꯁꯨ ꯑꯗꯨꯅ ꯑꯗꯨꯗ ꯑꯗꯨꯝ ꯍꯧꯋꯤ ꯑꯩꯈꯣꯏꯅ ꯍꯧꯕ ꯀꯥꯟꯗꯗꯤ